ꯍꯣꯏ ꯍ
ꯀꯩꯅꯣꯝꯇ ꯀꯣꯏꯔ ꯆꯠꯂꯦ ꯍꯥꯏꯕ ꯅꯪ ꯍꯩꯅꯝ ꯂꯩꯇꯦ ꯂꯝꯒꯥꯏ ꯑꯝꯇ ꯑꯗꯨꯝ ꯀꯣꯏꯔꯒ ꯑꯗꯨꯝ ꯂꯝꯕꯤ ꯐꯥꯎꯖꯤꯜꯂ ꯑꯗꯨꯅꯤ ꯍꯧꯖꯤꯜꯂꯅꯤꯗꯅ ꯃꯅꯤꯡ ꯂꯥꯏꯈꯣꯜ ꯂꯣꯝꯗ ꯑꯗꯨꯝ ꯀꯣꯏꯔ ꯂꯥꯛꯑꯕꯅꯤ ꯁꯨꯃꯥꯏꯅ ꯆꯠꯂꯦꯍ ꯐꯖꯅ ꯌꯥꯡꯉꯦ ꯍꯥꯏꯕꯗꯤ ꯀꯥꯞꯄꯅꯦ ꯍꯥꯏ ꯇꯔꯕꯣꯒꯤ ꯑꯃ
ꯍꯥꯏꯗꯤ ꯕꯨꯁ ꯆꯥꯔꯤꯕꯩꯅꯦ ꯁ ꯀꯥꯔꯃꯤꯗꯥꯅꯤ ꯃꯈꯣꯡꯅ ꯃꯩ ꯌꯥꯔ ꯀꯥꯞꯄꯦ ꯍꯥꯏꯅꯤꯅ ꯑꯔꯕꯤꯟ ꯀꯕ ꯆꯥꯎꯅꯥꯔꯕ ꯑꯔꯕꯤꯟ ꯔꯣ ꯔꯁꯦ ꯑꯉꯥꯡꯅꯦ ꯍꯥꯏꯇꯥꯔꯅꯦ ꯑꯉꯥꯡꯅꯦ ꯇꯨ ꯊꯥꯎꯖꯟ ꯅꯥꯏ ꯐ ꯏꯁ ꯁꯣꯏꯔꯣꯝꯗ ꯑꯗꯨꯗꯤ ꯏꯕꯨꯡꯉꯣ ꯆꯤꯖꯥꯛ ꯀꯌꯥ ꯄꯣꯏꯔꯦ ꯁꯥꯕꯦꯟ ꯑꯁꯦꯡꯕꯩ
ꯅ ꯆꯥꯎꯗ ꯋꯥꯠꯂꯤꯅꯦ ꯈꯔ ꯏꯜꯂꯛꯈꯤꯅꯤ
ꯁꯕꯦꯟꯗꯤ ꯀꯩꯁꯨꯝ ꯑꯣꯏꯔꯝꯃꯔꯣꯏ ꯕ ꯃꯥꯒꯤ ꯀ꯭ꯂꯥꯁꯇꯕꯨ ꯌꯦꯡꯕꯗꯤ ꯁꯨꯃꯥꯏꯅ ꯆꯥꯟꯅꯗ꯭ꯔꯦ
ꯃꯥ ꯍꯦ ꯄꯣꯂꯥ ꯐꯣꯒ ꯆꯒ ꯑꯃ ꯁꯨꯗꯅ ꯁꯠꯚꯥꯎ ꯑꯣꯏꯔ ꯁꯤꯁꯀꯤ ꯗꯤꯁꯦꯝꯕꯔ ꯁ ꯌꯥ ꯁꯃꯕꯤ
ꯑꯗꯨ ꯑꯣꯏꯔꯁꯨ ꯊꯥꯖꯗ꯭ꯔꯦ ꯁꯤꯃꯅꯥꯎ ꯃꯅꯥꯎ ꯏꯄꯨ ꯀꯌꯥꯃ ꯑꯣꯏꯔꯝꯒꯦ
ꯒꯤ ꯁꯦꯝꯗ ꯏ ꯄꯨ ꯀ ꯃꯗꯍ ꯁꯤꯠꯁ ꯃꯉꯥꯏꯖ ꯂꯩ ꯁꯣꯅ ꯍꯥꯏ ꯀꯤ ꯀꯩꯅꯣꯗ ꯄꯣꯦꯕꯅꯤꯃꯤ ꯌꯥꯕꯤꯟꯗꯣ ꯃꯥꯔꯆꯅ ꯑꯦꯄ꯭ꯔꯤꯜꯅ ꯄꯁꯃ ꯍꯥꯏꯒꯤꯅꯦ ꯑꯕꯤ ꯑꯕꯤꯁꯨ ꯑꯕꯤꯁꯦ ꯐꯥꯏꯚꯀꯤ ꯃꯥꯔꯁꯇꯔ ꯑꯦꯄ꯭ꯔꯤꯜꯗꯔ ꯀꯩꯅꯣꯝ ꯄꯣꯛꯑꯦ ꯍꯥꯏ ꯑꯖꯨ ꯀꯤꯒꯦꯁ ꯑꯩꯅ ꯑꯃꯨꯛ ꯐꯣꯔꯒꯤ ꯑꯣꯛꯇꯣꯕꯔ ꯌꯥꯝ ꯀꯟꯅ ꯍꯜꯂꯨꯕꯗꯦ ꯅ ꯁꯤꯗ ꯑꯩꯈꯣꯏ ꯎꯝ ꯀꯌꯥ ꯑꯩ ꯋꯥꯥꯎ ꯌꯥꯥꯏꯁꯤꯁꯤ ꯐꯨꯗꯤ ꯁꯤꯛꯁꯀꯤ ꯑꯥꯒꯁ
ꯃꯌꯥꯝ ꯀꯗꯂꯁꯥꯏꯖꯁꯦ ꯂꯞꯁꯜꯂ ꯌꯨꯕꯔꯥꯖꯅ ꯌꯨꯕꯔꯥꯖꯁꯤ ꯄꯕꯥꯅꯤꯡ ꯅꯨꯃꯤꯠ ꯃꯉꯥꯅꯤꯃꯨꯛ ꯍꯟꯅꯔꯝꯒꯅꯤ ꯑꯩꯅ ꯍꯟꯒꯨꯝ ꯇꯧꯅꯦ ꯃꯥꯁꯨ ꯐꯣꯔꯒꯤ ꯑꯣꯛꯇꯣꯕꯔꯅꯦꯕ ꯑꯣꯛꯇꯣꯕꯔꯒꯤ ꯑ ꯀꯌꯥꯅꯣ ꯃ ꯏꯅꯤ ꯃꯅꯦ ꯁꯂꯥꯏ ꯅꯪ ꯐꯥꯞ ꯅꯠꯇ꯭ꯔꯣ ꯆꯥꯏꯦ ꯊ ꯐ ꯑꯁ ꯐꯥꯒꯦ ꯉꯔꯥꯡꯅꯦ ꯑꯩ ꯐꯣꯟꯅꯤꯅꯦ
ꯎꯝ ꯖꯅꯋꯥꯔꯤ
ꯀꯦꯖꯤꯅ ꯐꯥꯏꯚꯀꯤ ꯖꯅꯋꯥꯔꯤ ꯏ ꯏꯅꯥꯎ ꯑꯣꯛꯇꯣꯕꯔꯅꯤꯅꯦ ꯑꯩꯈꯣꯏꯅꯦ ꯅꯕꯦꯝꯕꯔ ꯗꯤꯁꯦꯝꯕꯔ ꯖꯅꯋꯥꯔꯤ ꯊꯥ ꯑꯍꯨꯝ ꯍꯥꯏꯁꯦ ꯌꯥꯝꯈ꯭ꯔꯦ ꯃꯇꯝ ꯑꯗ ꯅ ꯑꯣꯕꯤ ꯀꯣꯀꯣ ꯐꯤꯁ ꯅꯪꯅ ꯀꯌꯥꯝ ꯍꯟꯊꯣꯏꯕ
ꯁ ꯇꯥꯅꯤ ꯑꯒ ꯂꯩꯕ ꯃꯥꯏꯅꯣꯏꯅꯤ ꯅꯉꯣꯟꯗꯒꯤ ꯃꯥꯏꯀ ꯃꯌꯥꯝ ꯃꯥꯟꯅꯩ ꯅꯤ ꯗꯤꯔ
ꯀꯌꯥꯅꯣꯝ ꯍꯥꯏꯕꯅꯣ ꯑꯗꯨ ꯑꯃ ꯑꯩꯈꯣꯏ ꯃꯌꯥꯝ ꯍꯜꯂꯦ ꯑꯗꯒꯤ ꯀꯅꯥ ꯀꯅꯥꯅꯣ ꯌꯥꯝ ꯍꯟꯕꯅꯤꯅꯦ ꯑꯩꯈꯣꯏꯗꯩ ꯑꯍꯟ ꯑꯍꯟ ꯌꯥꯝ ꯂꯩꯔꯤ ꯈꯥꯒꯦ ꯃꯗꯤ ꯑꯉꯥꯡ ꯑꯗꯨꯝ ꯃꯥꯜꯂ ꯑꯣ
ꯐ ꯑꯗꯨꯗꯈꯣꯏ ꯗꯗꯥꯗꯖꯤ ꯍꯟꯗ ꯂꯋꯥꯗꯣꯏꯦ
ꯑꯂꯦ ꯍꯂꯦ ꯑꯗ ꯑꯩꯈꯣꯏ ꯇꯥꯦ ꯑꯗꯨꯝ ꯑꯩꯈꯣꯏ ꯏꯁꯒꯤ ꯔ ꯅꯣꯁꯤꯡꯒꯄ ꯇꯥꯔꯁꯦ ꯑꯥꯎꯅꯤ ꯊ ꯍ ꯋꯥ ꯑꯅꯟ ꯂꯩ ꯑꯔꯝ ꯃꯅꯤꯕ ꯆꯗ ꯀ ꯀꯥꯏ ꯄ ꯑꯗꯨꯗꯤ ꯈꯪꯉꯡꯕꯗꯣ ꯀꯩꯅꯣ ꯀꯧ ꯍꯥꯏꯌꯣ ꯃꯥꯗꯤ ꯀꯩꯅꯣ ꯇꯧꯗꯦꯃꯣ
ꯍꯣꯏ ꯑꯉꯥꯡ ꯑꯗꯨꯝ ꯃꯥꯗ꯭ꯔꯣ ꯅꯁꯨ ꯇꯧꯔꯒ ꯂꯩꯔꯃꯤ ꯄꯤ ꯑ ꯎꯕ ꯂꯃꯤ ꯅꯨꯃꯤꯗꯥ
ꯌꯖꯣꯅꯤ ꯃ ꯀꯕꯑꯣ
ꯍꯔꯒ ꯇꯧꯗꯤ ꯈꯣꯏꯁꯈꯣꯏ ꯁ ꯌꯇꯥ ꯭ꯔꯦ ꯉꯍꯥꯁꯨ ꯁꯆꯤꯟꯗꯨ ꯃꯊꯗ ꯇꯦꯇꯨ ꯀꯛꯣ ꯇꯥꯏꯅ ꯇꯧ ꯂꯩꯔ ꯌꯦꯦꯅ ꯑꯩꯁ ꯌꯣ ꯂꯥꯎ ꯍꯥꯏꯣ ꯆꯒꯦ ꯄꯨꯅꯅ ꯁꯁꯤ ꯗꯧꯦ ꯁꯗ ꯇꯁꯤ ꯑꯒ ꯇꯔꯨꯒ ꯑꯨ ꯇꯔꯨ ꯠꯇ꯭ꯔꯣ ꯅ ꯇꯧꯔꯣ ꯆꯥꯏꯁ ꯅꯨꯄꯤ ꯑꯃꯨꯛꯇ ꯑꯅꯤꯒ ꯇꯧꯏꯀꯣ ꯏꯄꯨ ꯅ ꯃꯁꯥꯗꯣ ꯃꯁꯥꯗꯣ ꯈꯪꯖꯔꯃꯗꯤ ꯅꯨꯡꯉꯥꯏꯈ꯭ꯔꯦꯗ ꯑꯃꯗꯨ ꯃ ꯁꯥꯥꯗꯛ ꯈꯒꯗꯧꯅꯤ ꯦ ꯑꯗꯨ ꯌꯥꯝ ꯀꯣꯝꯗꯦꯅꯦ ꯑꯕꯨꯗꯤ ꯈꯔ ꯍꯣꯡꯈꯤꯔꯣꯏꯔꯝꯃꯦ ꯎ ꯎꯝ ꯔ ꯆ ꯀꯥꯏ ꯁꯒꯂꯒ ꯌꯥ ꯑꯃꯨꯜꯅ ꯐꯖꯅ ꯍꯥꯏꯗꯤ ꯌꯥꯅꯤꯃꯦ ꯂ ꯑꯣꯏꯔꯦ ꯩ ꯇ ꯑꯃꯨꯛ ꯇꯥꯗ ꯃꯥꯜꯂꯅꯤ ꯊꯃꯣ ꯍꯜꯂꯣ ꯍꯜꯂꯣ ꯊꯃꯣ ꯀꯟꯅ ꯉꯥꯏꯕꯗ ꯇꯥꯗꯦ ꯃꯤ ꯇꯥꯗꯦ ꯍꯥꯏꯕ ꯃꯤꯅꯤꯠꯇꯤ ꯑꯗꯨꯝ ꯆꯠꯂꯦꯅꯦꯕ ꯑꯗꯣ ꯃꯤꯅꯤꯠ ꯁꯨꯔꯀꯥꯟꯗ ꯀꯛꯊꯠꯂꯛꯏ ꯌꯦ ꯑ ꯑꯩꯈꯣꯏꯗꯤ ꯑꯗꯨꯝ ꯁꯥꯟꯐꯝ ꯑ ꯊꯣꯛꯄ ꯁꯥꯟꯅꯖꯔꯤ ꯅꯠꯇ꯭ꯔꯣ ꯑꯩ ꯁꯤ ꯅꯪ ꯒꯂꯥꯁ ꯑꯣꯏꯔꯕꯝꯅꯦ ꯑꯀꯣꯏꯕꯁꯦ ꯌꯣꯠ ꯇꯥꯏ ꯎꯝ ꯑꯣ ꯦꯕꯤꯔ ꯌꯥꯝ ꯇꯧ ꯄꯥꯗ ꯏ ꯈꯀ ꯎꯝ ꯃꯤꯠꯇꯧꯗ ꯍꯁꯔꯕꯅꯦ ꯑꯗꯨ ꯃꯥ ꯌꯦ ꯆ ꯌꯥꯎ ꯁꯦ ꯁꯤꯕꯨ ꯅꯨꯄꯤꯒꯤ ꯀꯔꯕꯥꯔ ꯇꯧꯉꯅꯀꯣ ꯑꯩꯩꯅ ꯄꯥꯏ ꯄꯥꯁꯇ ꯋꯥꯔꯁ ꯄꯥꯁ ꯇꯧꯖꯗꯤꯤ ꯀꯥꯔꯣꯏ ꯎꯝ ꯃꯥꯗꯤ ꯄꯥꯁ ꯇꯧꯕ꯭ꯔꯦ ꯎ ꯑꯗꯨꯗꯤ ꯃꯀꯣꯛꯇ ꯑꯃꯨꯛ ꯇꯧꯔꯦ ꯎ ꯀꯤ ꯋꯥ ꯊ ꯅ ꯈꯇꯔꯦ ꯌꯨꯝꯗꯒꯤ ꯃꯄꯥꯟ ꯊꯣꯛꯇꯕꯤꯗ ꯃ ꯄꯟ ꯄꯩꯁ ꯎ ꯃꯥ ꯃꯣꯏ ꯇꯥꯃꯣꯗꯤ ꯍꯧꯖꯤꯛ ꯀꯩꯝ ꯇꯧꯗꯦ ꯑꯉꯥꯡ ꯇꯨꯏꯁꯟ ꯈꯔ ꯆꯠꯂꯦ ꯊꯥꯡ ꯆ ꯀꯥꯎ ꯀ ꯆꯥꯡ ꯌꯥꯏ ꯇꯃꯣꯔꯤ ꯃꯣꯇ ꯃꯣꯇꯤ ꯃꯥ ꯆꯍꯤ ꯃꯔꯤꯃꯨꯛ ꯂꯩꯔꯤꯅꯤꯅꯤ ꯍꯧꯖꯤꯄꯥ ꯃꯔꯦ ꯆꯍꯤ ꯀꯨꯟꯃꯔꯤꯃꯨꯛ ꯁꯨꯔꯦꯃꯦꯅꯀꯣ ꯃꯥꯃꯨꯔꯤ ꯎꯝ ꯅ ꯀꯟ ꯋꯥ ꯀꯨ ꯄꯔ ꯀꯨꯅꯤꯄꯜ ꯃꯇꯝꯁ ꯈꯪꯍꯕ ꯅꯠꯇꯦꯅꯦꯅꯤ ꯑ ꯑꯍꯠꯃꯤ ꯍꯥꯏꯁ ꯀꯌꯥꯁꯨ ꯀꯦꯗ ꯑ ꯅꯝꯕꯣ ꯑꯗ ꯀꯨꯟ ꯃꯥꯊ ꯑꯣꯏ ꯐ ꯃ ꯑꯍ ꯂꯤꯔꯕꯒꯤ ꯋꯥꯈꯜꯅꯤ ꯈꯜꯂꯦ ꯍꯥꯏꯕ ꯁꯟꯊꯣꯛ ꯂꯝꯕꯤ ꯊꯣꯛꯇꯕ ꯌꯥ ꯑꯩꯗꯤ ꯋꯥ ꯃꯅꯥꯗꯣ ꯑꯃ ꯁꯤ ꯄꯕꯖꯟ ꯌꯥ ꯂ ꯀꯣꯂ ꯔꯔꯦꯦꯗꯥ ꯑ ꯑ ꯋꯥꯁꯞꯇ ꯋꯥꯁꯞꯇ ꯌꯦ ꯏꯣ ꯅ ꯃꯅꯤ ꯋꯥꯦ ꯏꯁꯦ ꯑꯖꯤꯗꯐꯧ ꯂꯪꯈꯠꯂꯛꯄ ꯌꯥꯏ ꯏꯁꯩꯒ ꯁꯛꯃꯤꯟꯅ ꯅꯨꯃꯤꯠ ꯇꯥ ꯆꯥꯗ꯭ꯔꯗꯤ ꯑꯃꯨꯛ ꯁꯥ ꯊꯦꯡꯈ꯭ꯔꯒꯕꯅꯤ ꯅꯊ ꯊꯥꯗꯔꯔꯦ ꯃꯥꯒꯤ ꯂꯦꯕꯔꯒꯩ ꯂꯩꯖꯔꯤ ꯄꯨꯝꯅꯃꯛ ꯃꯥꯥꯏ ꯇꯃꯃꯤ ꯀꯩ ꯀꯧꯦ ꯀꯁ ꯁꯥꯏꯃꯣꯟꯅꯁꯨ ꯍꯥꯟꯅ ꯀꯣꯏꯔꯝꯃꯥꯟꯗ ꯚꯗꯤꯑꯣ ꯑꯃ ꯃꯂꯥꯏ ꯍꯔꯥꯎꯕꯅꯤ ꯁꯃꯥꯏꯅ ꯅꯤꯅ ꯀ ꯆꯟꯖꯟ ꯀꯣꯂ ꯔ ꯄꯩꯁꯥꯅ ꯂꯅꯦꯗꯦ ꯑꯔꯦ ꯀꯩ ꯈ ꯀ ꯀꯅꯤꯡ ꯃꯔꯤ ꯝ ꯌꯥꯝꯇ ꯍꯥꯏ ꯑꯩꯈꯣꯏ ꯃꯤꯅꯤꯠ ꯀꯨꯟ ꯁꯨꯗꯣꯏꯅꯦꯃꯤ ꯁꯦꯀꯦꯟ ꯀꯨꯟ ꯑꯗꯨ ꯀꯩꯗꯅ